ꯐꯨꯅꯤꯒ
ꯕꯦꯔꯥ ꯀꯥꯦꯅ ꯑꯩꯒꯤ ꯅꯦꯠꯋꯥꯛ ꯅꯍꯥꯟ ꯅꯪꯅ ꯄꯥꯏꯈꯠꯇ ꯑꯣꯏꯅꯤꯗ
ꯑꯩ ꯄ ꯍꯥꯠꯇꯕꯅ ꯃꯤꯠꯂꯑꯕ꯭ꯔꯅꯦ
ꯍꯣꯏ ꯅꯍꯥꯟꯗ
ꯑꯩꯉꯣꯟꯗ ꯀꯣꯜ ꯇꯧꯔ ꯑꯣꯅ ꯑꯗꯨꯝ ꯊꯤꯒꯦ ꯍꯥꯏꯌꯦꯅ ꯍꯥꯏ
ꯉꯔꯥꯡ ꯉꯔꯥꯡꯗꯤ ꯅꯠꯇ꯭ꯔꯦ ꯅꯍꯥꯟꯗ ꯍꯥꯏꯔꯅꯤ
ꯈꯪꯗꯦ ꯑꯩꯣꯏꯗꯤ ꯑꯗꯨꯝ ꯄꯥꯏꯈꯥꯠꯂꯦ ꯑꯩꯗꯤ
ꯑꯣꯐ ꯏꯕꯥꯅꯤ ꯑꯗꯨꯝ ꯐꯥꯎꯅꯕ ꯐꯣꯟ ꯅꯝꯕꯔꯗ
ꯎꯝ ꯑ ꯁꯤꯗ ꯍꯥꯏ ꯑꯩ ꯅꯪꯉꯣꯟ ꯅꯪꯉꯣꯟꯜꯗ ꯍꯥꯏꯕ ꯅꯠꯇ꯭ꯔꯣ ꯅꯝꯕꯔ ꯊꯥꯔꯒ ꯎꯝ
ꯍꯣꯏ ꯌꯥꯗꯕꯒꯤꯅꯤꯅꯦ ꯆꯥꯛ ꯆꯥꯈ꯭ꯔꯕꯣ
ꯌꯥꯔꯦ ꯌꯥꯔꯦ ꯇꯔꯦ
ꯀ꯭ꯔꯤꯟꯖꯥꯡꯁꯒꯦ
ꯑꯣ
ꯑꯁꯤ ꯍꯋꯥꯏꯒꯤ ꯃꯔꯕꯥꯨ ꯄꯦꯡ ꯖꯥꯠꯇꯣ ꯕꯖꯥꯔꯗ ꯌꯣꯟꯕ ꯖꯥꯠꯇꯣ ꯈꯔꯁꯦ ꯁꯥꯡꯔꯒ
ꯀꯔꯤ ꯑꯣ
ꯑꯗꯨ ꯆꯥꯏꯌꯦ
ꯑꯆꯥ ꯆꯆꯥ
ꯁꯣꯏꯕꯨꯝꯒ ꯊꯣꯡꯉꯗꯤ ꯍꯥꯎꯕꯗ
ꯅꯣꯏ ꯌꯨꯝꯗꯗꯤ ꯀꯔꯤ ꯀꯧꯕ꯭ꯔꯗꯣ
ꯍꯋꯥꯏꯊꯣꯛ
ꯃꯃꯤ ꯑꯗꯨ ꯅꯠꯇꯕ ꯑꯃ ꯂꯩꯔꯕꯝꯅꯤꯗ
ꯈꯪꯗ꯭ꯔꯦ ꯑꯩꯗꯤ
ꯑ ꯃꯥꯔꯤ ꯆꯥꯈꯦꯗ ꯇꯨꯝꯃꯁꯦꯔꯥꯟꯅ ꯂꯩꯔꯝꯕꯅꯦ ꯑꯗꯨꯕꯨ ꯎ ꯑꯅꯣ ꯎꯞꯄꯗ ꯈꯔ ꯋꯥꯠꯂꯛꯄꯀꯣ
ꯀꯔꯤ ꯆꯥꯗ꯭ꯔꯦ ꯍꯥꯏꯗꯤ ꯆꯥꯛ ꯆꯥꯗ꯭ꯔꯤꯕ꯭ꯔꯣ
ꯆꯥꯈꯩꯗ
ꯎꯝ
ꯇꯨꯝꯃꯒ ꯂꯩꯔꯝꯈ꯭ꯔꯕꯅꯦ
ꯑ ꯑꯗꯥꯛ ꯃꯔꯥꯛꯁꯦ ꯀꯣꯜ ꯇꯥꯎꯗꯗꯥꯛ ꯀ ꯂꯩꯥꯏꯕꯒꯦꯔꯀꯣ
ꯑꯁ ꯍꯟꯗꯛ ꯃꯔꯛꯁꯨ ꯌꯨꯝ ꯂꯩꯗꯕ ꯑꯗꯨꯒꯤꯅꯤꯅ
ꯎꯝ ꯊꯥꯖꯕ ꯋꯥꯠꯂꯦꯗ ꯑꯗꯣ ꯀꯔꯤꯅꯣ ꯀꯔꯤ ꯐꯥꯕ ꯐꯥꯗꯕ꯭ꯔꯣ ꯑꯗꯨꯗ ꯅꯨꯃꯤꯠꯇ ꯅꯔꯣꯣꯏꯗ ꯍꯥꯏꯣ
ꯐ ꯌꯥꯝꯅ ꯐꯥꯗꯤ ꯅꯣꯡꯁꯨ ꯇꯥꯗꯦꯗꯅ ꯏꯁꯤꯡ ꯀꯪꯉꯕ
ꯅꯣꯏꯒꯤꯗꯤ ꯐꯪꯕ꯭ꯔꯥ
ꯎꯝ ꯆꯔ ꯑꯃ
ꯅꯣꯏꯒꯤ ꯐꯪꯗ꯭ꯔꯗꯤ ꯅꯨꯡꯉꯥꯏꯇꯦ ꯇꯧꯕꯅꯤꯗ
ꯍꯣꯏ
ꯎꯝ ꯎꯝ
ꯆꯔꯥ ꯑꯃꯗꯤ ꯆꯥꯈ꯭ꯔꯦꯗ ꯆꯥꯎꯗꯤ ꯆꯥꯎꯈ꯭ꯔꯦ
ꯎ ꯅꯣꯡ ꯆꯥ ꯆꯨꯗꯕꯒꯤ ꯑꯣꯏꯔꯝꯅꯤ ꯑꯗꯨꯗꯤ
ꯅꯣꯡꯅ ꯆꯨꯔꯗꯤ ꯄꯥꯒꯗ ꯌꯥꯝꯅ
ꯋꯥꯁꯠ ꯀꯦꯔꯣ
ꯍꯣꯏ ꯆꯠꯀꯅꯤ ꯎꯝ
ꯑꯗꯨꯝ ꯅꯨꯡꯇꯤꯒꯤ ꯆꯠꯄ꯭ꯔꯥ ꯀ꯭ꯂꯥꯁꯁꯦ
ꯑꯁ ꯉ꯭ꯔꯥꯡꯅꯤ ꯆꯠꯇ꯭ꯔꯦꯦ ꯍꯕ
ꯑꯣ ꯉꯝ ꯁꯇꯔꯗꯦꯣ
ꯎꯝ
ꯅꯪꯗꯤ ꯌꯥꯝ ꯋꯥꯠꯂꯤꯕ꯭ꯔꯥ
ꯀꯔꯤꯅꯣ
ꯅꯤꯡꯉꯥꯏ ꯅꯪꯒꯤꯗ ꯗꯤꯒꯤꯗꯣ ꯍꯣꯏ ꯎꯝ
ꯎꯝ
ꯎꯝ
ꯅꯣꯏꯒꯤ ꯀꯣꯏꯕ ꯆꯠꯄꯗꯨꯗꯤ ꯀꯃꯥꯏꯅ ꯇꯧꯔꯒꯦ
ꯉꯅꯨ ꯅꯣꯏ ꯅꯣꯏ ꯅꯣꯏꯅꯗꯤꯀꯣ ꯅꯨꯡꯉꯥꯏꯕ ꯅꯣꯏꯗ ꯆꯠꯂꯣ ꯒꯥ ꯒꯥꯔꯤ ꯅꯠꯇ꯭ꯔꯣ ꯅꯣꯏꯒꯤ
ꯍꯣꯏ ꯂꯩꯕꯨꯗꯤ ꯂꯩ ꯌꯦ ꯑꯁ ꯆꯠꯅꯤꯡꯗꯦꯗ ꯏꯔꯥꯡ ꯇꯥꯁꯤꯒ
ꯍꯥ
ꯆꯠꯅꯤꯡꯉꯦ ꯀꯣꯏꯕꯒꯨꯝꯕ ꯆꯠꯅꯤꯡꯗꯦꯕ
ꯌꯥꯝ ꯆꯠꯅꯤꯡꯕ ꯆꯠꯅꯤꯡꯕ ꯂꯥꯏ ꯑ ꯌꯥꯝ ꯆꯠꯅꯤꯡꯕ ꯅꯠꯇ꯭ꯔꯣ ꯅꯍꯥꯟꯗꯤ
ꯅꯍꯥꯟꯅꯗꯤ ꯑꯁ ꯍꯟꯗꯛ ꯃꯔꯛꯁꯤꯗꯤ ꯆꯠꯊꯣꯛꯅꯤꯡꯗꯦꯗ
ꯎꯝ
ꯅꯦꯛꯁ ꯃꯟ ꯒꯨꯝꯕ ꯎꯝ
ꯋꯥꯟꯗꯤ ꯗꯤꯁ ꯋꯤꯛ ꯅꯦ ꯏꯕꯨꯡꯉꯣ ꯅꯣꯛꯅꯤꯡꯗꯦꯗ ꯍꯧꯖꯤꯛ
ꯎꯝ ꯅꯦꯛꯁ ꯋꯤꯛ ꯑꯣꯏꯔꯁꯨ ꯅꯦꯛꯁ ꯃꯟꯅꯦꯅ
ꯅꯪꯕꯨ ꯅꯣꯡꯃꯨ ꯄꯨ ꯄꯨꯔꯒ ꯆꯠꯄ ꯇꯥꯔꯦ
ꯆꯠꯁꯦ ꯆꯠꯁꯦ
ꯍꯥꯏꯗ
ꯈꯪꯗꯦꯅꯦ
ꯍꯞꯇꯥꯁꯤ ꯃꯐꯥꯝꯗ ꯆꯠꯁꯦꯅ
ꯇꯦꯠꯁ ꯏꯠ
ꯅꯪ ꯆꯠ ꯅꯪ ꯆꯠꯅꯤꯡꯉꯦ ꯍꯥꯏꯕꯅꯤꯀꯣ
ꯅꯪ ꯅꯪꯅ ꯆꯠꯅꯤꯡꯉꯦ ꯍꯥꯏꯕꯒꯤ ꯍꯥꯏꯕꯅꯦ ꯑꯩꯗꯤ ꯅꯨꯡꯁꯤꯌꯦꯅ
ꯊꯥꯎ ꯊꯥꯎ ꯍꯥꯟꯕꯤꯒꯦ ꯍꯥꯏꯔꯗꯤ ꯆꯠ ꯂꯣꯏꯔꯦ ꯀꯩꯅꯣ
ꯍꯥꯞꯄ ꯂꯣꯏꯔꯦ ꯀꯩꯅꯣꯕ
ꯍ ꯑꯩ ꯏꯃꯥꯅꯨꯋꯦꯜꯗꯤ ꯐꯥꯎꯅꯔꯤꯕ꯭ꯔꯣ
ꯐꯥꯎꯅꯔꯤꯗ ꯑꯩꯈꯣꯏꯗꯤ ꯅꯨꯡꯇꯤꯒꯤ
ꯎꯝ ꯑꯁ ꯑꯩꯉꯣꯟꯗꯗꯤ ꯑꯝꯐꯥꯎ ꯍꯥꯏꯔꯛꯇꯦ
ꯉꯥꯏ ꯅꯪ ꯕꯤꯖꯤ ꯕꯤꯖꯤ ꯕꯤꯖꯤ ꯌꯥꯝ ꯂꯥꯏꯔꯒ ꯀꯔꯤ ꯐꯦ ꯔꯥꯝ ꯃꯤ ꯑꯩ ꯉꯣꯟꯗ ꯎꯝ
ꯍꯣꯏ ꯍꯟꯗꯛ ꯃꯔꯛꯇꯤ ꯈꯔ ꯑꯣꯏꯔꯦ ꯌꯨꯝ ꯂꯩꯕ꯭ꯔꯣ ꯉꯁꯤꯗꯤ ꯌꯨꯝ ꯂꯩꯕ꯭ꯔꯣ ꯉꯁꯤꯗꯤ
ꯑꯥ
ꯑꯁꯦꯡꯕꯗꯤ ꯑꯩꯗꯤ ꯍꯞꯇꯥꯁꯤꯗ ꯐꯥꯝ ꯆꯠꯁꯦ
ꯆꯠꯁꯤ ꯆꯠꯁꯤ ꯀꯩꯗꯧꯉꯩ ꯆꯠꯁꯦ ꯍꯥꯏꯕ꯭ꯔꯣ
ꯈꯪꯗꯦ
ꯆꯠꯂꯨꯁꯤꯗ ꯌꯥꯏ ꯑꯩ ꯆꯠꯅꯤꯡꯉꯥꯏ ꯂꯩꯇꯦꯗ ꯅꯣꯏꯅ ꯆꯠꯁꯦ ꯍꯥꯏꯔꯗꯤ ꯆꯠꯄꯕꯨꯗꯤ ꯌꯥꯏ
ꯅꯊꯥꯟꯇ ꯌꯥꯕ꯭ꯔꯣ
ꯏꯊꯟꯇ ꯀꯅꯥ ꯀꯅꯥ ꯆꯠꯇꯣꯏꯅꯣ
ꯃꯥ ꯈꯨꯝꯗꯕꯤꯗ ꯑꯗꯨꯝ ꯆꯠꯇꯦ ꯅꯨꯡꯁꯤꯌꯦꯅ ꯅꯨꯡꯉꯥꯏꯇꯦꯅ
ꯎꯝ ꯏꯁ ꯈꯨꯝꯒꯅꯤꯅ ꯀꯩꯒꯤ ꯈꯨꯝꯉꯣꯏꯗꯣꯏꯅꯣ
ꯍꯣꯏ ꯑꯣꯔꯦ ꯑꯃꯨꯛ ꯏ ꯏꯀꯥꯥꯏꯗꯣꯅ
ꯀꯥꯥꯏꯗꯦꯗꯥ ꯑꯦ ꯀꯥꯏꯕꯤꯗꯦꯗ ꯎꯅꯤꯄꯨꯔꯤꯌꯥ ꯍꯥꯏꯩꯈꯔꯩ ꯀ ꯃꯤ ꯃꯆꯥꯥꯗꯦ
ꯑꯩꯈꯦ
ꯌꯥꯝ ꯍꯩꯈ꯭ꯦꯀꯣ ꯃꯤ ꯃꯆꯥꯥꯗꯤ ꯑꯣꯖꯥꯒ ꯑꯣꯏꯔꯛꯇꯅꯀꯣ ꯂꯥꯁꯇ
ꯎꯝ ꯃꯤ ꯃꯤ ꯀꯣ ꯗꯤ ꯂꯣꯏ ꯐꯪꯗ꯭ꯔꯦ ꯅ ꯀꯤꯌꯣ ꯀꯔꯣ ꯅꯪꯒꯤ
ꯑꯣꯐ ꯊꯤꯕ ꯉꯝꯗꯦꯗ
ꯌꯦꯅꯅꯕ ꯑꯗꯨꯐꯥꯎ ꯐꯪꯉꯦ ꯍꯥꯏ ꯑꯩꯉꯣꯟꯗ
ꯑꯣ ꯐꯪꯈ꯭ꯔꯦ ꯍꯥꯏꯔꯤꯕ꯭ꯔꯣ ꯃꯥꯗꯤ
ꯂꯩꯑꯦ ꯍꯣꯏ ꯑꯅꯤ ꯑꯅꯤꯔꯥ ꯇꯥꯎ
ꯐꯩꯌꯦ ꯐꯪꯉꯝꯃꯗꯤ꯫
ꯀꯔꯤꯒꯤ ꯌꯥꯝ ꯊꯕꯛ ꯀꯩꯕ꯫
ꯑꯁ ꯑꯩꯈꯣꯏꯗꯤ ꯍꯩꯇꯦ ꯑꯗꯨꯒꯨꯝꯕ꯫
ꯀꯔꯤꯒꯨꯝꯕ ꯍꯥꯏ꯫ ꯎꯝ ꯇꯔꯤꯕ꯭ꯔꯣ꯫ ꯀꯔꯤ ꯍꯥꯏꯒꯦ ꯍꯥꯏꯕ꯭ꯔꯥꯅ꯫